ꯇꯧꯕ꯭ꯔꯣ ꯀꯔꯤ ꯇꯧꯕ꯭ꯔꯣ
ꯑ ꯍꯦꯄꯒ ꯂꯑꯦ
ꯀꯅꯥ ꯀꯅꯥ ꯂꯩꯕ꯭ꯔꯣ ꯑꯩꯗꯤ ꯂꯧ ꯆꯠꯅꯤꯡꯉꯥꯏ ꯇꯑꯣꯏ
ꯀꯅꯥ ꯀꯅꯥ
ꯅꯝꯖꯥꯏꯂꯨꯕꯤ ꯃꯃꯥ
ꯀꯔꯤ ꯀꯔꯤ ꯂꯧꯒ ꯆꯠꯅꯤꯡꯉꯥꯏ ꯍꯧꯖꯤꯛ
ꯑꯣꯛ ꯆꯥꯛ ꯂꯧꯅꯤꯡꯉꯥꯏ
ꯔꯦꯜꯋꯦꯗꯨꯗ
ꯎꯝ
ꯁꯥꯥꯗ꯭ꯔꯣ
ꯁꯥꯢꯌꯦ ꯌꯥꯝꯝ ꯁꯥꯏꯌꯦ
ꯆꯠꯂꯛꯅ ꯑꯗꯨꯗꯤꯦ ꯁꯥꯔꯗꯦ
ꯆꯠꯇ꯭ꯔꯗꯤ ꯑꯣꯛꯕꯨ ꯀꯅꯥꯅ ꯄꯤꯒꯅꯤ ꯆꯥꯛ
ꯑ ꯑꯗꯨꯨꯁꯨ ꯆꯨꯝꯃꯤꯅꯦ ꯆꯩꯔꯥꯎ ꯈꯪꯅꯩ ꯆꯔꯥꯛ ꯋꯥꯠꯂꯕꯣ ꯅꯪꯗꯤ
ꯆꯥꯛ ꯆꯥꯔꯦ ꯆꯥꯛ ꯆꯥꯔꯦ
ꯀꯔꯤꯖꯥ
ꯏꯁꯥꯡꯁꯨ ꯂꯩꯥꯏꯇꯦ ꯇꯣꯃꯦꯇꯣ
ꯇꯃꯣꯏ ꯇꯣꯃꯦꯔꯒ ꯆꯥꯔꯣ
ꯑꯝ
ꯅꯪ ꯅꯃꯅ ꯈꯈꯣꯏꯗ ꯆꯪꯕ꯭ꯔꯣ ꯅꯪ ꯉꯁꯥꯏ ꯆꯠꯈꯤꯕꯗꯣ ꯊꯖꯪꯒꯝ ꯍꯗ ꯐꯩꯖꯥꯡꯝꯈꯣꯏꯗ ꯆꯠꯇꯄ꯭ꯔꯣ ꯅꯪ
ꯎꯝ
ꯆꯠꯇꯕ꯭ꯔꯣ
ꯄꯪꯈꯥꯗ ꯂ ꯍꯌꯦ ꯍꯌꯦꯦꯣ ꯍ
ꯌꯥꯝ ꯅꯨꯡꯉꯥꯏꯇꯅꯦ ꯆꯠꯂꯕꯣ ꯅꯪ
ꯎꯝ
ꯄꯥ ꯉꯖꯣ ꯀꯣꯟ ꯆꯥꯟꯊ
ꯀꯅꯥ ꯀꯅꯥ ꯂꯩꯕ꯭ꯔꯣ
ꯏꯃꯥꯟꯕꯤꯈꯣꯏ ꯂꯩꯌꯦ ꯃꯈꯣꯟ ꯇꯥꯕ꯭ꯔꯣ
ꯇꯥꯏ
ꯍꯣꯔꯦꯟ ꯇꯧꯔꯛꯀꯦ
ꯀꯩꯗꯧꯔꯒꯦ ꯑꯃꯨꯛꯀ
ꯑꯩ ꯌꯥꯝ ꯋꯥꯔꯦ
ꯑꯣ ꯑꯣ ꯐꯔꯦ ꯐꯔꯦ